ꯍꯜꯂꯣ
ꯍꯦꯜꯂꯣ ꯍꯜꯂꯣ ꯒꯥꯏꯁ ꯋꯦꯜꯀꯝ ꯕꯦꯛ ꯇꯨ ꯃꯥꯏ ꯆꯦꯟꯅꯦꯜ꯫
ꯃꯣꯟꯗ ꯌꯥꯝ ꯅꯨꯡꯉꯥꯏ ꯃꯥꯜꯂꯤꯗ꯫
ꯅꯨꯡꯉꯥꯏꯇꯦꯗꯥ
ꯎꯝ
ꯑꯥ
ꯑꯍ ꯍꯥ
ꯅꯣꯡ ꯃꯪꯕ꯭ꯔꯥ
ꯃꯪꯗꯦ ꯅꯨꯡꯁꯥꯖꯨ ꯁꯥꯏ ꯅꯨꯡꯁꯥ ꯑꯣꯏ ꯁꯥꯏ
ꯑꯣ ꯁꯤꯗ ꯃꯪꯂꯤ ꯃꯪꯂꯥ ꯇꯧꯏ ꯋꯦꯗꯥꯔ ꯌꯥꯝ ꯅꯨꯡꯉꯥꯏ
ꯑꯩ ꯀꯣꯛꯁꯦ ꯉꯔꯥꯡ ꯇꯨꯝꯗ ꯉꯥꯏꯔ ꯄꯥꯏꯃꯟꯕꯩꯃꯨꯛ ꯅꯞꯄꯦ ꯍꯥꯏꯕ ꯁꯥꯏꯁꯤ ꯌꯥꯝ ꯊꯨꯅ ꯅꯞꯄꯤꯁꯤ
ꯁꯣꯔꯣꯛ ꯃꯄꯥꯥꯟꯗ ꯂꯩꯕꯩ ꯑꯣꯏꯔꯝꯅꯤ ꯅꯪꯅ ꯃꯈꯥꯗ ꯁꯨꯝ ꯂꯩꯔꯦ
ꯃꯈꯥꯗ ꯌꯥꯝ ꯂꯩꯖꯗꯦꯕꯣ
ꯆꯥꯕ ꯀꯨꯝꯒꯤꯗꯩ ꯀꯥꯈꯠꯂꯛꯑꯔꯣꯢ
ꯏꯁ ꯄꯨꯡ ꯑꯃꯕꯨ ꯐꯥꯔꯝ ꯄꯨꯡ ꯑꯃ ꯌꯥꯝꯃꯕꯗ ꯑꯗꯥꯏꯃꯨꯛ ꯈꯥꯛꯇꯅꯤ
ꯑꯗꯨ ꯅꯣꯏ ꯑꯗꯨꯗꯤ ꯍꯦꯛ ꯁꯣꯔꯣꯛꯅꯤꯅ ꯒꯥꯔꯤꯗ ꯑꯗꯨꯝ ꯀꯩꯅꯣ ꯇꯧꯕꯅꯤꯅ ꯎꯐꯨꯟꯗꯣ
ꯑꯩꯌꯥ ꯑꯗꯨꯝ ꯑꯥ ꯁꯤ ꯄꯥꯏ ꯂꯩꯔꯦꯅ ꯁꯥꯏꯁꯤ ꯑꯗꯨꯝ ꯄꯥꯏ ꯁꯥꯟꯅꯕ
ꯎꯝ
ꯑꯣꯖꯥ ꯑꯝꯖꯨ ꯍꯥꯞꯄꯦ꯫
ꯅꯣꯏꯒꯤ꯫
ꯎꯝ
ꯅꯨꯄꯤꯔꯣ ꯅꯨꯄꯥꯔꯣ꯫
ꯅꯨꯄꯤ ꯃꯧ꯫
ꯑꯣ ꯀꯩꯅꫭ ꯃꯥꯅ ꯄꯨꯡꯍꯥꯞꯇ ꯍꯥꯞꯄꯤꯗꯣ ꯃꯤ ꯀꯣꯟꯅꯗꯕ꯭ꯔꯥ ꯍꯥꯏꯁꯤꯕꯣ꯫
ꯀꯟꯅꯇꯣ ꯑꯗꫭ ꯑ꯫ ꯑꯃꯅ ꯍꯣꯇꯦꯜꯗ ꯑꯗꯨꯝ ꯂꯩꯔꯦꯗꯅ ꯑꯗꯨꯒꯤ ꯃꯥꯏ ꯃꯍꯨꯠ꯫
ꯑꯣ꯫ ꯃꯣꯏ ꯃꯣꯏꯗꯤ ꯀꯌꯥ ꯃꯥꯏꯗꯤ ꯀꯌꯥ ꯄꯤꯗꯣꯏꯕ꯫
ꯈꯪꯗꯦ ꯃꯔꯤ ꯃꯉꯥ ꯄꯤꯗꯣꯏ ꯑꯣꯏꯔꯝꯅꯤ ꯃꯥꯒꯤ꯫
ꯃꯥꯗꯤ ꯑꯗꯨꯗ ꯂꯩꯇꯕ ꯅꯠꯇ꯭ꯔꯣ꯫
ꯂꯩꯇꯦ꯫
ꯃꯥ ꯑꯌꯨꯛꯁꯨ ꯅꯨꯡꯊꯤꯟꯁꯨ ꯂꯥꯛꯇꯣꯏꯔꯣ ꯃꯥꯖꯨ꯫
ꯅꯨꯡꯗꯤꯟ ꯈꯠꯇ ꯂꯥꯏ꯫
ꯑꯣ ꯑꯗꯨꯏꯗꯤ ꯌꯥꯏꯗ꯫
ꯅꯨꯡꯗꯤꯟ ꯄꯨꯡ ꯑꯅꯤ꯫ ꯍꯥꯏꯗꯤ ꯄꯨꯡ ꯑꯍꯨꯝꯗꯩ ꯃꯉꯥ ꯃꯈꯥꯏ ꯑꯗꯨꯋꯥꯏꯕꯧ꯫
ꯑꯣ ꯑꯗꯨꯃꯥꯏꯅ ꯑꯣꯏꯇꯥꯔꯗꯤ ꯌꯥꯏꯗ ꯃꯥꯏ ꯁꯦꯂꯔꯤꯗꯨꯁꯨ ꯌꯥꯔꯦ꯫
ꯑꯗꯨ ꯈꯛꯇꯅꯦ ꯇꯨꯏꯁꯟ ꯇꯝꯃꯤꯁꯦ ꯑꯇꯩꯅ ꯕꯣꯔꯗꯤꯡ ꯑꯉꯥꯡ ꯉꯥꯛꯇꯅꯦ꯫ ꯑꯗꯨꯒ ꯈꯔ ꯂꯩꯔꯤꯕ ꯄꯦꯔꯦꯟ ꯃꯆꯥ ꯁꯨꯡꯂꯧ ꯂꯧꯅꯤꯡꯗꯕ ꯄꯦꯔꯦꯟꯁ꯫
ꯄꯨꯡ ꯅꯤꯄꯥꯟ ꯈꯥꯏꯗꯒ ꯂꯧꯂꯥꯛꯀꯅꯤ꯫ ꯑꯉꯥꯡ ꯄꯤꯛꯏꯕꯗꯨ ꯀ꯭ꯂꯥꯁ ꯀꯦꯖꯤ ꯋꯥꯟꯗꯣ꯫
ꯎꯝ ꯀꯨꯏꯅ ꯇꯧꯃꯜꯖꯨ ꯆꯪꯄꯣꯟꯇꯦꯗ ꯂꯥꯏꯔꯤꯛ꯫
ꯑꯧꯅꯦ ꯑꯉꯥꯡ ꯒꯩ ꯉꯥꯎ ꯆꯠꯂꯅꯤ ꯍꯥꯏꯕ꯫
ꯎꯝ
ꯀꯩꯅꯣ ꯇꯧꯕꯅꯤꯅ ꯑꯃꯨꯛ ꯂꯥꯡꯕꯁꯨ ꯌꯥꯕ ꯅꯠꯇꯦꯗꯣ ꯇꯨꯏꯁꯟ ꯇꯧꯔꯤꯅꯤꯅ ꯑꯗꯨꯒꯤ ꯂꯥꯡꯅ ꯂꯥꯡꯉꯅꯣ ꯗꯨꯝ ꯍꯥꯏꯔꯅꯤ꯫
ꯎꯝ
ꯁꯤ ꯍꯣꯁꯇꯦꯜ ꯂꯩ ꯑꯉꯥꯡꯒꯩꯁꯤꯖꯨ ꯑꯩꯗꯤ ꯅꯨꯡꯉꯥꯏꯕꯤꯗꯕꯗ꯫
ꯍꯣꯏ꯫
ꯃꯣꯏ ꯋꯥꯔꯤ ꯁꯥꯟꯅꯕ ꯑꯝꯇ ꯂꯩꯇꯦꯕ꯫
ꯑꯥ꯫
ꯌꯨꯝꯒꯤ ꯇꯥꯏ ꯂꯩꯕꯅꯤꯅꯀꯣ꯫ ꯂꯥꯡꯒꯅꯣ ꯀꯔꯤ ꯋꯥꯔꯤꯅꯣ ꯀꯔꯤ ꯇꯧꯔꯤꯅꯣ ꯇꯧꯕꯗꯨꯗ꯫
ꯎꯝ
ꯑꯍꯤꯡ ꯅꯦ ꯊꯦꯡꯅ ꯇꯨ ꯅꯨꯡꯗꯥꯡ ꯊꯦꯡ ꯇꯨꯝꯍꯜꯂꯅꯤ ꯋꯥꯔꯤ ꯁꯥꯔꯛꯑꯅꯤ ꯀꯔꯤ ꯋꯥꯔꯤꯔ ꯇꯨꯝꯃꯨ ꯌꯥꯝ ꯊꯨꯅ ꯇꯨꯝꯃꯨ ꯆꫭ
ꯑꯉꯥꯡ ꯀ꯭ꯂꯥꯁ ꯀꯌꯥꯗꯅꯣ ꯈ꯭ꯋꯥꯏ ꯄꯤꯛꯏꯖꯦ ꯑꯗꯨꯗ ꯍꯣꯁꯇꯦꯜꯗ꯫
ꯍꯣꯁꯇꯦꯜꯗ ꯀ꯭ꯂꯥꯁ ꯋꯥꯟ ꯀꯥꯕ ꯉꯥꯡ꯫
ꯑꯁ ꯑꯗꯨ ꯐꯤ ꯐꯤ ꯁꯨꯕ ꯈꯣꯠꯄꯗꯤ ꯌꯥ
ꯑꯗꯨꯕꯨꯗꯤ ꯃꯣꯏ ꯅꯛꯅꯥ ꯅꯛꯅꯕ ꯉꯥꯛꯇꯅꯤꯗ ꯑꯗꯨ ꯄꯦꯔꯦꯟꯁ ꯀꯥ ꯃꯣꯏ꯫
ꯎꯝ
ꯁ꯭ꯋꯥꯏ ꯃꯣꯏ ꯁ꯭ꯋꯥꯏ ꯉꯥꯛꯇꯅꯦꯕ ꯑꯗꯨꯝ ꯂꯩꯔꯤꯁꯤꯁꯨ
ꯎꯝ
ꯈꯔ ꯁꯦꯟꯅꯥ ꯋꯥ ꯀꯥꯡꯕꯨꯈꯩꯗꯨ
ꯑꯥ ꯍꯥ ꯍꯥ ꯂꯣꯏ ꯄꯅꯤꯅꯦ
ꯍꯣꯏ
ꯆꯥꯛ ꯏꯁꯤꯡꯒꯗꯤ ꯃꯁꯥꯅ ꯑꯗꯨꯝ ꯆꯥꯖꯕ꯭ꯔꯥ ꯍꯥꯏꯗꯤ ꯃꯥꯕꯨꯛ ꯊꯟꯅꯕ ꯐꯖꯅ ꯆꯥꯖꯕ ꯍꯩꯕ꯭ꯔꯥꯕ
ꯍꯩ ꯆꯥꯎꯔꯦꯗ ꯀ꯭ꯂꯥꯁ ꯋꯥꯟ ꯀꯥꯔꯤꯁꯤꯗꯤ ꯀꯩꯅꯣ
ꯎꯝ
ꯂꯥꯏꯔꯤꯛꯁꯨ ꯌꯥꯝ ꯍꯩꯌꯦꯕ ꯈꯪꯕ꯭ꯔꯥ
ꯑꯥ
ꯍꯧꯖꯤꯛ ꯀ꯭ꯂꯥꯁ ꯋꯥꯟ ꯑꯉꯥꯡ ꯑꯃ ꯂꯩ ꯀ꯭ꯂꯥꯁ ꯁꯤꯛꯁꯀꯤ ꯂꯥꯏꯔꯤꯛ ꯇꯥꯛꯍꯜꯂꯤ ꯀ꯭ꯂꯥꯁ ꯁꯤꯛꯁ ꯀꯥꯕꯤ ꯄꯥ ꯊꯣꯛꯇꯕꯈꯩꯗ
ꯑꯥꯁ
ꯃꯉꯣꯟ ꯇꯥꯛꯍꯟꯕꯥ
ꯍꯥ ꯍꯥ
ꯂꯥꯏꯔꯤꯛ ꯍꯩꯌꯦ ꯃꯥꯗꯤ
ꯎꯝ ꯅꯣꯏꯒꯤ ꯑꯃꯥ ꯁꯥꯏꯅꯤꯛꯀꯤ ꯑꯉꯥꯡꯗꯨꯗꯤ ꯀꯃꯥꯏꯅ ꯇꯧꯒ꯭ꯔꯦ ꯃꯥ ꯑꯦꯛꯖꯥꯝ ꯂꯣꯏꯈ꯭ꯔꯕ ꯃꯣꯏ ꯑꯣ
ꯀꯨꯏꯗꯦꯗ ꯃꯥꯗꯤ ꯊꯥ ꯑꯅꯤꯒꯤ ꯈꯛꯇꯅꯤ
ꯅꯠꯇꯦ ꯃꯥꯒꯤꯗꯣ ꯁꯨꯇꯤ ꯊꯣꯛꯂꯛ ꯒꯤ ꯇꯧꯔꯤꯔꯥ ꯅꯠꯇꯔꯒꯅ ꯁꯦꯂꯦꯛꯁꯟꯒꯤ ꯑꯣ ꯑꯆꯥ ꯑꯆꯥ ꯑꯣ ꯑꯣꯀꯦ ꯑꯣꯀ ꯎꯝ
ꯀ꯭ꯂꯥꯁ ꯋꯥꯟꯒꯤ ꯑꯉꯥꯡꯗꯣ
ꯎꯝ
ꯄꯥꯕꯒ ꯂꯣꯏ ꯊꯣꯛꯑꯦ ꯃꯉꯣꯟꯗ ꯇꯥꯛꯅꯤꯡꯉꯥꯏꯁꯦ ꯂꯩꯇꯦꯕ ꯑꯗꯨꯅꯅꯦ ꯃꯥꯁꯦ ꯑꯗꯨꯝ ꯂꯥꯡꯉ ꯑꯗꯨꯝ ꯂꯩꯗꯣꯏꯅꯦꯕ ꯑꯃꯒ ꯑꯃꯨꯛ ꯋꯥꯔꯤ ꯁꯥꯟ ꯑꯃꯒꯥ ꯋꯥꯔꯤ ꯁꯥꯟꯅꯥ
ꯎꯨꯝ
ꯅꯪ ꯑꯗꯨ ꯐꯥꯔꯕ꯭ꯔꯥꯅ ꯐꯨꯕꯁꯨꯅꯦ ꯑꯗꯨꯝ ꯐꯥꯕꯅꯤꯅꯅꯦ
ꯑꯗꯨ ꯇꯥꯏꯝ ꯇꯦꯕꯜꯗꯣ ꯐꯖꯅ ꯀꯩꯅꯣ ꯇꯧꯍꯜꯂꯣ ꯄꯥꯍꯜꯂꯣ ꯍꯟꯖꯤꯟ ꯂꯠꯇꯅꯕ ꯇꯦꯟꯚꯣꯛꯇꯣ ꯃꯥꯗꯣ ꯑꯗꯨꯃꯥꯏꯅ ꯑꯦꯛꯁꯇ꯭ꯔꯥ ꯃꯇꯝ ꯂꯩꯇꯥꯥꯔꯗꯤ ꯑꯗꯨꯝ
ꯇꯦꯕꯜ ꯇꯦꯕꯜ ꯐꯥꯏꯚ ꯐꯥꯎꯗꯤ ꯐꯖꯅ ꯍꯪꯕꯗ ꯁꯠꯂꯥ ꯁꯠꯂꯥ ꯍꯪꯕꯗ ꯂꯣꯏ ꯍꯩꯔꯦ ꯑꯇꯩꯅ ꯏꯟꯇꯨ ꯇꯧꯕꯗꯤ ꯍꯩꯔꯦ ꯑꯗꯨꯒ ꯐꯥꯕ ꯋꯥꯠꯇꯤ ꯐꯥꯗ꯭ꯔꯤ ꯀ꯭ꯂꯥꯁ ꯋꯥꯟꯗꯁꯨ ꯑꯃꯨꯛ ꯃꯌꯥꯝ ꯇꯧꯁꯜꯂꯒ ꯑꯃꯨꯛ ꯀꯩ ꯀꯥꯟꯅꯅꯤꯅ
ꯑꯗꯣ ꯃꯥ ꯑꯗꯨꯃꯥꯏꯅꯥ ꯐ꯭ꯔꯤꯗ ꯂꯩꯗꯣꯏ ꯁꯔꯨꯛꯄꯨꯗꯤ
ꯃꯤ ꯑꯗꯨꯝ ꯇꯥ ꯇꯥꯔꯂ ꯊꯝꯃꯦ
ꯎꯝ
ꯉꯔꯥꯡꯗꯒꯤ ꯀ꯭ꯂꯥꯁ ꯁꯤꯛꯀꯤ ꯑꯉꯥꯡ ꯑꯃ ꯇꯥꯛꯑꯣꯅ ꯇꯥꯛꯍꯟꯕꯅꯤ ꯂꯥꯏꯔꯤꯛ ꯏꯪꯂꯤꯁꯇꯣ ꯄꯥꯕ ꯊꯣꯛꯑꯦꯕ ꯏꯪꯂꯤꯁ ꯄꯥꯕ ꯌꯥꯝ ꯂꯥꯏꯅꯅꯦ ꯖꯥꯔꯥ ꯖꯥꯔꯥ ꯄꯥꯏ ꯍꯥꯏꯕ ꯑꯇꯩꯅ ꯢꯁ ꯏꯁꯇꯤꯜ ꯇꯧꯕ ꯑꯃ ꯄꯥ ꯂꯩꯔꯦ ꯑ ꯍꯣꯢ ꯔꯦꯡꯗꯤ ꯔꯦꯡꯗꯤ ꯊ꯭ꯔꯤꯐꯧꯗꯤ ꯁꯨꯡꯆꯥꯟ ꯆꯥꯟꯗꯦ
ꯍꯧꯖꯤꯛꯀꯤ ꯑꯉꯥꯡꯗꯣ
ꯎꯝ
ꯑꯃ ꯃꯃꯥꯏꯒꯨꯝꯕ ꯑꯥ ꯊꯥꯝꯅꯤꯌꯦ
ꯏꯌꯣ ꯌꯥꯗꯕ ꯍꯩꯔꯦꯅ ꯁꯤꯗꯩ ꯏꯗ꯭ꯔꯦꯗꯅ
ꯎꯝ
ꯑꯦꯛꯖꯥꯝꯗꯅ ꯍꯦꯛꯇ ꯀꯩꯅꯣꯝ ꯇꯧꯕ
ꯎꯝ
ꯃꯁꯥꯥꯁꯦ ꯍꯩꯕꯩꯅꯦ ꯏꯅꯤꯡꯗꯕ ꯃꯥꯁꯦ ꯁꯨꯡꯢ
ꯎꯝ ꯏꯗ ꯃꯣꯏ ꯑꯉꯥꯡꯒꯤꯗꯤ ꯍꯧꯖꯤꯛ ꯁꯤꯟꯐꯥ ꯐꯥꯔꯒ ꯢꯍꯦꯟꯕꯒꯁꯤꯅꯤ ꯀꯩꯅꯣ ꯏꯕꯁꯤ ꯃꯦꯃꯣꯔꯤ
ꯍꯩꯔꯅꯤ ꯍꯣꯏ ꯏꯕꯗꯣ ꯍꯩꯔꯅꯦꯕ ꯑꯅꯤ ꯑꯍꯨꯝꯂꯛ ꯏꯔꯣ ꯍꯥꯏꯔꯗꯤ ꯇꯜꯂꯤꯗꯅ
ꯎꯝ
ꯑꯗꯨꯒꯤ ꯁꯨꯡꯢ ꯢꯔꯣꯢꯕ
ꯎꯝ ꯃꯣꯏ ꯍꯥꯟꯗꯥꯛ ꯑꯦꯛꯖꯥꯝ ꯇꯧꯅꯈꯤꯕꯗꯨꯗꯤ ꯍꯥꯏꯗꯣꯛꯅꯈ꯭ꯔꯕ
ꯍꯥꯏꯗꯣꯛ ꯅꯔꯕꯅꯤ ꯑꯃꯨꯛ ꯇꯧꯗꯣꯔꯦ ꯊꯥ ꯑꯃꯈꯪ ꯉꯥꯢꯔꯦ
ꯎꯝ
ꯁꯤꯗ ꯀꯩꯅꯣꯗ ꯑ ꯑꯣ ꯁꯤꯒꯤ ꯕꯤꯜꯗꯤꯡ ꯃꯄꯨꯒꯤ ꯃꯅꯥꯎꯄꯤ ꯑꯃ ꯇꯦꯂꯔꯤꯡꯗꯤ ꯍꯥꯡꯉꯛꯑꯅꯤꯌꯦ ꯅꯦꯛꯁ ꯃꯥꯟꯠꯇ
ꯑꯥ
ꯑꯗꯨꯗ ꯌꯥꯎꯍꯧꯔꯣ ꯍꯥꯏꯕꯅꯤ ꯅꯠꯇꯦ ꯊꯪꯅꯕ ꯕꯤꯜꯗꯤꯡꯗ ꯈꯪꯗꯦ ꯀꯥꯏꯗꯅꯣ ꯍꯥꯏ ꯁꯤꯗ ꯍꯥꯏ ꯁꯤꯗ ꯍꯥꯏꯗꯤ ꯑꯁꯨꯋꯥꯏꯗ
ꯎꯝ
ꯎꯝ
ꯑꯠꯆꯥ ꯑꯠꯆꯥ ꯅꯣꯏꯅ ꯅꯣꯏ ꯅꯣꯏꯅ ꯆꯥꯛ ꯊꯦꯡ ꯊꯦꯡ ꯆꯥꯏꯁꯤꯅ ꯀꯩꯒꯤꯅꯣꯕ ꯇꯟ ꯑꯃ ꯇꯟ ꯑꯃꯗꯨꯅ ꯀꯌꯥꯝ ꯀꯨꯏ ꯆꯠꯀꯦꯕ
ꯄꯨꯡ ꯑꯅꯤ
ꯄꯨꯡ ꯑꯅꯤ
ꯎꯝ ꯄꯨꯡ ꯑꯅꯤ ꯑꯃ ꯃꯈꯥꯏ ꯑꯅꯤꯕ
ꯢꯁ ꯂꯣꯢꯔꯦꯍꯦ
ꯉꯁꯤꯗꯤ ꯆꯥꯗ꯭ꯔꯦꯗ ꯑꯩ ꯀꯨꯝꯗ꯭ꯔꯦ
ꯎꯝ ꯆꯥꯛꯇꯨ ꯅꯪ ꯅꯊꯥꯟ ꯆꯥꯕꯁꯨ ꯅꯨꯡꯉꯥꯏꯇ꯭ꯔꯤꯔꯥꯕ
ꯎꯝ ꯆꯥꯅꯤꯡꯗꯕ
ꯎꯝ ꯨꯑꯗꯨꯒꯤ ꯆꯥꯅꯤꯡꯗꯕ ꯌꯦꯟꯖꯥꯡ ꯑꯍꯥꯎꯕ ꯑꯝꯇ ꯆꯥꯁꯤꯅꯦ
ꯍꯥꯎ ꯁꯥꯦ
ꯀꯔꯤ
ꯍꯥꯎꯗ ꯆ ꯑꯗꯅ ꯂꯦꯔꯗ꯭ꯔꯣ
ꯏꯕꯥꯅꯤ ꯆꯥꯥꯖꯦ ꯍ꯭ꯥꯏꯝꯅꯤꯗ
ꯀꯣꯂꯣꯟ ꯀꯦꯟꯁꯔ ꯌꯥꯝ ꯇꯧꯅꯔꯦꯀꯣ ꯐꯥꯏꯕꯔ ꯈꯔ ꯆꯥꯖꯎ
ꯎꯝ ꯑꯋꯥꯊꯕꯤ ꯃꯇꯝ ꯂꯣ ꯍꯧꯖꯤꯛꯁꯦ
ꯑꯋꯥꯊꯕꯤꯕꯨ ꯃꯇꯝ ꯂꯩꯕꯔ ꯑꯗꯨꯝ ꯄꯥꯜꯂꯝꯅꯤ ꯀꯩꯅꯣ
ꯑꯣꯀꯦ
ꯑꯁꯦꯕꯅꯦ ꯃꯅꯥ ꯃꯁꯤꯡ ꯈꯔ ꯆꯥꯎꯑꯣ
ꯃꯅ ꯃꯁꯤꯡ ꯉꯛꯇꯅꯤ ꯀꯩꯅꯣ ꯑꯩ ꯆꯥꯏꯖꯦ
ꯎꯝ
ꯆꯝꯐꯨꯠ ꯆꯔꯥꯗꯝꯅꯤ ꯆꯥꯛ ꯆꯗꯔꯤꯉꯩꯗ ꯑꯩꯗꯤ ꯑꯩꯗꯤ ꯕ꯭ꯔꯦꯛꯐꯥꯁꯁꯦ ꯆꯝꯐꯨꯠꯅ ꯇꯧꯋꯦ ꯐꯨꯠꯂꯅꯤ ꯃꯣꯏꯅ ꯐꯨꯠꯄꯤꯗꯕꯩꯅꯦ ꯑꯩ ꯑꯩꯗꯤ ꯍꯦꯜꯗꯤ ꯉꯥꯛꯇꯅꯦ ꯑꯩ ꯄꯥꯝꯃꯤ
ꯎꯝ ꯅꯁꯥ ꯐꯨꯠꯆꯕꯗꯒꯤ ꯀꯩꯗꯧꯌꯦ ꯍꯥꯏꯅꯣꯕ
ꯇꯜꯂꯤꯗꯅ ꯑꯗꯨꯗꯤ ꯌꯥꯍꯧ
ꯀꯩꯗꯧ ꯇꯟꯗꯣꯕ
ꯆꯅꯤꯡ ꯆꯅꯤꯡꯕ ꯀꯥꯎ ꯇꯧ ꯇꯧ ꯆꯥꯒꯗꯝꯅꯤ ꯃꯤꯉꯣꯟꯗ ꯑꯣꯗꯔ ꯁꯨꯝ ꯇꯧꯂꯩꯒꯗ꯭ꯔꯣ
ꯇꯣꯔꯕꯣꯠ ꯆꯝꯐꯨꯠꯅ ꯏꯍꯥꯎ ꯍꯥꯎꯉꯤ ꯇꯣꯔꯕꯣꯠ ꯂꯩꯕ꯭ꯔꯥ ꯌꯦꯡꯎꯒꯦ ꯂꯩꯔ ꯐꯨꯠꯀꯤ
ꯑꯈꯣꯏ ꯃꯥꯒꯤ ꯃꯆꯦ ꯑꯃ ꯑꯩ ꯍꯟꯇꯛ ꯂꯨꯍꯣꯡ ꯆꯎꯕꯗꯣ
ꯑꯥ
ꯃꯥꯏ ꯃꯆꯥꯒꯩꯗꯣ ꯃꯥꯏ ꯃꯥꯏ ꯊꯣꯛ ꯃꯥꯏ ꯃꯏꯅ ꯑꯗꯨꯝ ꯂꯩ ꯑꯣ ꯑꯍꯟꯗꯨꯕꯨꯗꯤ ꯇꯧꯗꯦ
ꯑꯍꯟꯗꯤ ꯑꯍꯟ ꯌꯥꯝ ꯇꯟꯂꯦꯌꯦ ꯆꯨꯝꯃꯤꯔ ꯂꯟꯂꯤꯔ ꯈꯪꯗꯦ
ꯇꯟꯂꯦ
ꯑꯗꯨꯒ ꯌꯥꯏꯃꯖꯤꯅ ꯀꯩꯅꯣ ꯇꯧꯋꯦ ꯀꯩꯕ ꯌꯥꯏꯃꯖꯤꯅ ꯊꯕꯛꯇꯤ ꯇꯧꯔꯒ ꯁꯤꯡꯊꯥꯅꯤꯡꯅ ꯁꯤꯡꯊꯥꯅꯗꯦꯌꯦ ꯀꯩꯅꯣꯗꯁꯨ ꯍꯥꯏꯒꯦ ꯎꯝ ꯌꯥꯏꯃꯒꯤ ꯏꯁꯧꯖꯦ ꯑꯩ ꯐ ꯈꯡꯉꯦꯍꯦ ꯁꯥꯇ꯭ꯔ ꯑꯃ ꯇꯧꯋꯦꯕ ꯌꯥꯏꯃꯖꯦ
ꯅꯣꯛꯅꯤꯡꯉꯤ ꯑꯇꯣꯝꯕ ꯅꯕꯅꯤ ꯆꯞ ꯃꯟꯅꯔꯦ ꯑꯩꯅ ꯃꯤꯅꯨꯡꯁꯤ ꯈꯥ ꯌꯥꯎꯗ꯭ꯔ ꯆꯠꯈꯤꯕꯋꯅꯦ
ꯅꯔꯡꯈꯤꯗ ꯑꯩ ꯅꯣꯛꯅꯤꯡꯉꯤ
ꯉꯥꯢ
ꯑꯩꯉꯣꯟꯗ ꯀꯝꯄ꯭ꯂꯦꯟ ꯇꯧ ꯂꯦ ꯆꯞ ꯃꯥꯟꯅꯩꯕ ꯑꯈꯣꯏꯕꯖꯨ ꯁꯨꯉꯥꯡ ꯉꯥꯡꯉꯝꯃꯣꯏꯕ ꯑꯇꯣꯝꯕꯗ ꯃꯅꯤꯡꯗ ꯈꯠꯇꯅꯤ ꯉꯥꯡ ꯉꯥꯡꯗꯣꯏꯁꯦ
ꯍꯥ ꯍꯥ ꯍꯥ ꯎꯝ
ꯐꯔꯦ ꯐꯔꯦ ꯑꯩ ꯆꯝꯐꯨꯠ ꯐꯨꯠꯂꯨꯈꯤꯒꯦ ꯑꯗꯨꯗꯤ ꯍꯦꯜꯗꯤ ꯑꯣꯏꯅꯕ
ꯍꯣꯏ ꯍꯣꯏ
ꯍꯥ ꯀꯩꯍꯕ ꯍꯣꯏ ꯍꯣꯏ ꯊꯝꯃꯦꯀꯣ ꯑꯗꯨꯗꯤ
ꯑꯣꯀꯦ ꯑꯣꯀꯦ